ꯎꯝ
ꯂꯣꯏꯕꯒꯤꯅꯦ ꯑꯩꯗꯤ ꯈꯔ ꯂꯩꯔꯇꯗꯤ ꯄꯨꯡ ꯂꯩꯔꯗꯤ ꯀꯤꯡ ꯆꯠꯄ ꯍꯧꯔꯅꯤ
ꯑꫭ ꯍꯣꯏ ꯑꯁꯤ ꯂꯣꯏꯔꯝꯃꯒ ꯆꯠ꯭ꯈꯔꫭ
ꯑꯝ
ꯅꯣꯡ ꯀꯟꯅ ꯁꯥꯕꯗꯤ ꯊꯣꯛꯀꯅꯨꯍ‌ꯦ ꯀꯝꯄ꯭ꯂꯦꯛꯁꯟ ꯃꯥꯡꯒꯅꯤ
ꯀꯩꯅꯗꯗ ꯅꯨꯃꯤ ꯇꯥꯎ ꯇꯞ ꯆꯄꯅꯤꯗ ꯄꯨꯡ ꯃꯔꯤ ꯑꯗꯨꯗ ꯅꯨꯡꯁꯥꯗꯤ ꯆꯠꯇꯦ ꯁꯥꯏꯕꯀꯣ ꯑꯗꯨꯒꯤ ꯅꯨꯃꯤꯠ ꯂꯣꯏ ꯇꯥꯈ꯭ꯔꯦ ꯍꯥꯏ ꯃꯇꯝꯗ ꯆꯠꯄꯅꯤ ꯅꯠꯇꯗꯤ ꯀꯗꯥꯏ ꯉꯝꯗꯣꯏꯅꯣ ꯑꯁꯤꯗꯗꯤ ꯄꯨꯡ ꯃꯔꯤ ꯍꯥꯏꯔꯤꯁꯤ ꯅꯨꯡꯁꯥ ꯈꯔ ꯂꯩꯔꯤꯕ
ꯍꫭꯏ
ꯑꯗꯨꯕꯨ ꯀꯩ ꯍꯥꯏꯁꯤꯔ ꯀꯟꯗꯕꯤꯗ ꯀꫭ
ꯍꯣꯏ
ꯎꯝ ꯌꯥꯕ ꯅꯨꯡꯉꯥꯏꯕ ꯃꯇꯝ ꯂꯩ
ꯎꯝ
ꯑꯗꯨꯕꯨ ꯅꯣꯡ ꯃꯪꯕ ꯅꯨꯃꯤꯠꯇꯗꯤ ꯑꯗꯨꯝ ꯈꯔ ꯉꯟꯅ ꯊꯣꯛꯑꯦ
ꯎꯝ ꯅꯨꯡꯇꯤꯒꯤ ꯆꯠꯄ꯭ꯔꯣ
ꯆꯂꯦ ꯁꯟꯗꯦꯗꯗꯤ ꯂꯩꯏꯌꯦ
ꯎꯝ ꯅꯨꯡꯉꯥꯏꯔꯝꯅꯦ ꯑꯗꯨꯗꯤ ꯑꯩꯈꯣꯏꯗꯤ ꯌꯨꯝ ꯃꯄꯥꯟ ꯊꯣꯛꯄ ꯅꯥꯏꯗ꯭ꯔꯦ ꯑꯩꯈꯣꯏ ꯑꯩꯅ ꯆꯠꯄꯗꯤ ꯕꯖꯥꯔꯗ ꯑꯦꯟꯖꯥꯡ ꯅꯥꯄꯤ ꯂꯩꯕ ꯀꯥꯟꯗ ꯈꯛꯇꯅꯦ
ꯎꯝ ꯅꯨꯡꯇꯤꯒꯤ ꯆꯠꯄꯅꯤꯅ ꯑꯁ ꯌꯨꯝꯗ ꯂꯩꯅꯤꯡꯗ꯭ꯔꯦ ꯎꯝ
ꯑꯩꯈꯣꯏ ꯅꯨꯄꯤꯅꯤꯅ ꯑꯗꯨ ꯃꯇꯝ ꯈꯛꯇꯗ ꯊꯣꯛꯄ ꯑꯇꯣꯞꯄ ꯃꯇꯝꯗꯤ
ꯅꯣꯏꯗꯤ ꯃꯇꯝꯁꯦ ꯆꯤꯜꯂꯝꯅꯤ ꯎꯝ
ꯏꯃꯨꯡ ꯂꯩꯔꯗꯤ ꯐꯖꯅ ꯀꯩ ꯍꯥꯏꯁꯤꯔ ꯇꯥꯟꯅꯔꯒ ꯆꯠꯄꯗꯨ ꯅꯠꯇꯦ ꯌꯥꯔꯣꯏꯅꯦꯍ
ꯑꯥ
ꯎꯝ ꯈꯣꯏꯗꯤ ꯐ꯭ꯔꯤ ꯑꯣꯏꯕꯒꯤ ꯑꯗꯨꯝ ꯆꯠꯅꯤꯡ ꯃꯇꯝ ꯆꯠꯄ ꯋꯥꯅꯤ
ꯎꯝ
ꯎꯍꯝ
ꯑꯩ ꯕꯖꯥꯔꯗ ꯂꯩꯕ ꯍꯩꯅꯗꯦꯗ
ꯌꯥꯝ ꯂꯥꯡꯂꯝꯅꯤ ꯕꯖꯔꯗ ꯂꯩꯕꯁꯦ
ꯎꯝ ꯃꯤ ꯈꯔꯅꯗꯤ ꯕꯖꯥꯔꯗ ꯊꯕꯛ ꯂꯩꯇ꯭ꯔꯁꯨ ꯑꯗꯨꯝ ꯀꯔꯤ ꯇꯥꯏꯞ ꯇꯥꯏꯝ ꯄꯥꯁ ꯑꯣꯏꯅ ꯆꯠꯊꯣꯛꯄꯁꯨ ꯌꯥꯎꯋꯦꯕꯀꯣ
ꯑꯥ
ꯑꯗꯨꯗꯤ ꯑꯩꯗꯤ ꯍꯩꯅꯗꯦꯕ
ꯋꯥꯅꯤꯡꯉꯥꯏꯅꯦ ꯑꯗꯨꯒꯨꯝꯕꯗꯤ ꯋꯥꯅꯤꯡꯉꯥꯏꯅꯤ
ꯍꯣꯏꯅꯦ ꯃꯤꯗꯤ ꯑꯌꯨꯛꯀꯤ ꯕ꯭ꯔꯦꯛꯐꯥꯁ ꯐꯥꯎ ꯃꯄꯥꯟꯗ ꯊꯣꯛꯂꯔ ꯆꯥꯏꯑꯦ ꯑꯈꯣꯏꯗꯤ ꯆꯠ ꯆꯠꯇꯦ
ꯎꯝ ꯊꯕꯛ ꯂꯩꯔ ꯐꯥꯎ ꯇꯜꯂ ꯀꯥꯟꯁꯤꯗꯕꯨ ꯀꯔꯤ ꯐ꯭ꯔꯤꯗ ꯇꯥꯔꯗꯤ ꯑꯩꯁ
ꯑꯩꯈꯣꯏꯗꯤ ꯆꯥꯅꯤꯡ ꯊꯛꯅꯤꯡꯉꯗꯤ ꯌꯨꯝꯗ ꯁꯦꯝꯃꯒ ꯊꯛꯄ ꯆꯥꯕ
ꯑꯣ ꯍꯣꯏ ꯁꯨꯝ ꯂꯩꯔꯗꯤ ꯌꯨꯝ ꯌꯨꯝꯗ ꯁꯦꯝ ꯁꯦꯝꯔꯒ ꯊꯛꯄ ꯑꯗꯨꯅ ꯍꯦꯟ ꯈ꯭ꯋꯥꯏ ꯐꯩ
ꯎꯝ ꯎꯝ ꯑꯥ ꯇꯥꯛ ꯎꯝ ꯑꯇꯥ ꯀꯦ ꯖꯤ ꯑꯅꯤꯒꯨꯝ ꯂꯩꯔꯗꯤ ꯍꯞꯇꯥ ꯍꯦꯟ
ꯎꯝ ꯅꯣꯏꯗꯤ ꯑꯗꯨꯒꯨꯝꯕ ꯆꯥꯕ ꯄꯣꯠꯆꯩꯁꯤꯡ ꯁꯦꯝꯕ ꯍꯩꯕꯁꯤꯡꯒꯤꯗꯤ ꯌꯨꯝꯗ ꯂꯩꯔꯒ ꯍꯥꯥ ꯐꯖꯅ ꯆꯥꯅꯤꯡ ꯆꯅꯤꯡꯕ ꯁꯦꯝꯃꯒ ꯆꯥꯕ ꯌꯥꯔꯤꯅꯤ
ꯍꯣꯏ ꯑꯩꯗꯤ ꯑꯗꯨꯃꯥꯏ ꯉꯥꯛꯇ ꯁꯦꯝꯃꯦ
ꯎꯝ
ꯆꯥꯅꯤꯡꯕꯒꯥꯟ ꯊꯣꯛ ꯁꯦꯝꯂ ꯆꯥꯕ
ꯎꯝ
ꯅꯣꯡꯁꯥꯗ ꯆꯠꯇ꯭ꯔꯁꯨ ꯌꯥꯔꯦꯕ
ꯎꯝ ꯍꯣꯏ
ꯅꯛꯔꯗꯤ ꯁꯦꯝꯔꯒ ꯄꯤꯕꯁꯨ ꯌꯥꯕꯅꯦꯅ ꯊꯥꯞ ꯃꯟꯕꯒꯤ
ꯃꯥꯅꯦ ꯃꯥꯅꯦ ꯅꯪ ꯅꯛꯅ ꯂꯩꯔꯝꯃꯗꯤꯀꯣ
ꯎꯝ ꯃꯤ ꯑꯩꯈꯣꯢ ꯂꯩꯀꯥꯏ ꯑꯩꯈꯣꯏ ꯂꯩꯀꯥꯏ ꯅꯨꯄꯤ ꯈꯣꯏꯁꯨ ꯉꯧꯕ ꯍꯩꯗꯕ ꯑꯩꯈꯣꯏꯗꯤ ꯑꯗꯨꯝ ꯑꯩꯕꯨ ꯉꯧꯍꯜꯂꯒ ꯑꯗꯨꯝ
ꯅꯪꯁꯨꯣꯥ ꯅꯪꯁꯨ ꯉꯧꯔꯒ ꯐꯖꯅ ꯌꯣꯂꯨ ꯑꯗꯨꯗꯤ ꯂꯩꯀꯥꯏꯗꯨꯗ
ꯑꯁ ꯇꯜꯂꯦꯗ ꯌꯣꯟꯕꯗꯤ
ꯐ꯭ꯔꯤꯗ ꯆꯥꯕ ꯁꯔꯨꯛꯗꯤ ꯄꯩꯁꯥ ꯄꯤꯌꯨ ꯍꯥꯏꯕꯅꯤ ꯀꯩꯅꯣ
ꯑꯁ ꯀꯗꯥꯏꯗꯒꯤ ꯏꯀꯥꯏꯗ ꯄꯩꯁꯥ ꯀꯌꯥꯃꯨꯛ ꯆꯣꯞꯄ꯭ꯔꯣ ꯍꯥꯏꯅꯤ
ꯑꯦ ꯇꯨꯡ ꯌꯣꯂꯦ ꯍꯥꯏꯔ ꯂꯣꯢꯔꯦ ꯀꯩꯅꯣ ꯌꯣꯟꯕꯕꯨ ꯌꯣꯂꯦ ꯍꯥꯏꯔꯗꯤ ꯃꯣꯢꯁꯨ ꯇꯨꯝ ꯄꯩꯁꯥ ꯄꯤꯔꯒ ꯆꯥꯒꯅꯤꯕ
ꯍꯣꯏ ꯄꯤꯕꯨꯗꯤ ꯄꯤꯅꯤ ꯑꯗꯨꯁꯨ ꯇꯜꯂꯦꯕ ꯃꯣꯏꯔꯣꯝꯗ ꯂꯥꯛ ꯀꯥꯟꯁꯨ ꯈꯣꯏ ꯆꯥꯅꯤꯡꯕ ꯑꯗꯨꯝ ꯄꯤꯖꯕꯅꯤꯅꯀꯣ
ꯎꯝ
ꯑꯩꯥꯈꯣꯏ ꯅꯨꯄꯤꯈꯣꯏꯗꯤ ꯑꯗꯨꯝ ꯂꯤꯛꯄꯨ ꯂꯤꯛ ꯆꯠꯇ꯭ꯔꯗꯤ ꯑꯃꯔꯣꯝ ꯆꯠꯂꯨꯁꯨ ꯑꯃꯔꯣꯝ ꯆꯠꯂꯨ ꯀꯗꯤꯒꯤ ꯏꯀꯣ ꯂꯅꯦ ꯅꯪ ꯊꯑꯣꯏꯅ ꯑꯩ ꯃꯈꯣꯟ ꯇꯥꯍꯟꯕ ꯃꯥꯜꯂꯦꯀꯣ
ꯉꯣꯟꯅꯔꯝꯅꯤ
ꯑꯣ ꯑꯩꯗꯤ ꯈꯪꯉꯦ ꯍꯦꯛ ꯍꯦꯛ ꯍꯥꯏꯔꯒ ꯑꯩ ꯈꯣꯟ ꯂꯥꯛꯄꯁꯤꯗꯤ
ꯅꯨꯡꯁꯤꯠ ꯂꯥꯛꯄꯒꯤ ꯍꯛ ꯅꯨꯡꯉꯔꯦ ꯅꯨꯃꯤꯠ ꯇꯥꯔꯝꯗꯥꯏꯒꯤ ꯅꯨꯡꯁꯤꯠ ꯈꯔ ꯂꯥꯞꯄ ꯈꯔ ꯅꯨꯡꯉꯥꯏꯔꯦꯕ
ꯎꯝ
ꯅꯨꯃꯤꯠ ꯇꯔꯝꯗꯥꯏꯒꯤ ꯑꯣꯏꯕꯒꯤꯅꯤ
ꯎꯝ
ꯍ ꯍꯥꯏꯗꯤ ꯑꯥ ꯑꯃꯔꯣꯝ ꯑꯃꯔꯣꯝ ꯆꯠꯂꯁꯨ ꯑ ꯄꯤ ꯍꯣꯏ ꯃꯤ ꯆꯥꯝꯃꯁꯤꯡ ꯂꯩꯗ
ꯎꯝ
ꯒ꯭ꯌꯥꯟ ꯇꯥꯕꯁꯤꯡ ꯂꯩꯔꯗꯤꯀꯣ ꯃꯤꯒꯤ ꯋꯥꯈꯜ ꯐꯖꯅ ꯈꯪꯕꯁꯤꯡ ꯂꯩꯔꯗꯤ ꯅꯨꯡꯉꯥꯏꯌꯦ ꯑꯗꯨꯝ ꯃꯤꯁꯦ
ꯃꯣꯏ ꯌꯨꯝꯗꯥꯛꯄꯣꯏ ꯃꯣꯏꯁꯨ ꯄꯤꯖꯩ ꯑꯩꯈꯣꯏ ꯌꯨꯝꯗꯄ ꯑꯩꯈꯣꯏꯁꯨ ꯄꯤꯖꯒꯦꯅ
ꯑꯗꯨꯒꯤ ꯋꯥꯈꯜꯁꯤꯡꯗꯣ ꯂꯩꯗꯤ ꯅꯨꯡꯉꯥꯏꯔꯦ
ꯎꯝ
ꯃꯤ ꯈꯔꯅ ꯃꯤ ꯈꯛꯇ ꯇꯥꯔꯒꯀꯣ
ꯎꯝ
ꯃꯥꯒꯤꯗꯤ ꯀꯩꯅꯣ ꯈꯟꯗꯕꯗꯧ ꯇꯥꯁꯨ ꯂꯩꯑꯦꯕ
ꯎꯝ
ꯑꯗꯨꯁꯤꯡꯗꯨꯗꯤ ꯑꯩꯈꯣꯏꯁꯨ ꯀꯜꯂꯦꯕ ꯍꯋꯥꯏ ꯍꯋꯥꯏ ꯄꯥꯟꯕ ꯃꯇꯝ ꯂꯥꯛꯑꯦꯕ ꯎꯝ
ꯑꯗꯨ ꯃꯦꯠꯄꯥꯆꯥꯥꯁꯦ ꯑꯃꯨꯛ ꯂꯥꯛꯄ ꯍꯧꯔꯅꯤ ꯑꯩ ꯍꯋꯥꯏ ꯌꯥꯝ ꯊꯥꯏꯕ ꯍꯧꯖꯤꯛ
ꯎꯝ
ꯄꯥꯟꯕ ꯍꯧꯈꯦꯕ
ꯑꯦꯁꯔ
ꯊꯍꯜꯂꯒꯗꯤ ꯃꯦꯠꯂꯒ ꯆꯥꯔꯅꯤ ꯑꯃꯨꯛꯀ
ꯍꯋꯥꯏ ꯍꯋꯥꯏꯁꯤꯡꯗ꯭ꯔꯣ
ꯎꯝ ꯍꯋꯥꯏ ꯍꯤꯡꯅ ꯃꯦꯠꯂꯒ ꯆꯥꯕ ꯌꯥꯕꯗꯣ
ꯑꯣ ꯑꯣ ꯍꯣꯏ ꯁꯤꯡꯖꯨꯗꯀꯣ ꯍꯣꯏ ꯑꯁꯥꯡꯕ ꯌꯥꯠꯇ꯭ꯔꯣ
ꯎꯝ ꯑꯗꯨꯒꯨꯝꯕ ꯃꯦꯠꯄ ꯆꯥꯟꯅꯕ
ꯎꯝ
ꯑꯗꯨꯒ ꯃꯦꯠꯄ ꯆꯥꯕ ꯑꯩꯈꯣꯏꯗꯤ ꯆꯥꯛꯍꯥꯎꯁꯨ ꯄꯣꯊꯣꯛꯅꯩꯕ
ꯆꯥꯛ ꯍꯥꯎꯒꯦꯗꯣ ꯑꯣ ꯎꯝ ꯎꯝ ꯍꯥꯎꯋꯦꯀꯣ ꯑꯗꯨꯗ ꯀꯣ
ꯎꯝ
ꯆꯥꯛꯍꯥꯎꯗꯨꯒ ꯑꯗꯨꯒ ꯑꯇꯣꯞꯄ ꯁꯥꯏꯖ ꯁꯤꯜꯂꯒ ꯆꯥꯛꯍꯥꯎꯗꯣ
ꯎꯝ
ꯌ ꯍꯥꯎꯋꯦ ꯆꯁꯤ ꯀꯣꯏꯔ ꯊꯁ ꯐꯪꯗꯕ
ꯀꯨꯏꯔꯦꯕ ꯑꯁ ꯅꯨꯡꯁꯤꯌꯦꯍꯦ
ꯑꯩꯈꯣꯏꯔꯣꯝꯗꯗꯤ ꯊꯥꯗꯦꯕ ꯆꯥꯛꯍꯥꯎꯁꯦ
ꯎꯥ ꯑꯩꯈꯣꯏꯗꯤ ꯇꯥꯟꯁꯨ ꯆꯍꯤꯌ ꯈꯨꯇꯦꯡ ꯆꯥꯏꯕꯀꯣ ꯀꯩꯅꯣ ꯑꯩꯈꯣꯏꯅ ꯀꯩꯅꯣ ꯃꯣꯏ ꯒꯤ ꯋꯥꯇꯔ ꯐꯦꯁꯇꯤꯚꯦꯜ ꯂꯩꯇ꯭ꯔꯥ
ꯍꯣꯏ
ꯑꯗꯨꯒ ꯃꯣꯏ ꯆꯥꯎ ꯃꯈꯟ ꯃꯈꯟ ꯁꯦꯝꯃꯤꯕ ꯑꯗꯨꯀꯥꯟꯗ ꯑꯗꯨꯝ ꯄꯤꯔꯛꯑꯦꯕ
ꯎꯝ
ꯆꯍꯤ ꯑꯃꯗ ꯑꯅꯤꯔꯛ ꯀꯨꯝ ꯇꯧꯕꯁꯨ ꯂꯩꯌꯦ ꯑꯗꯨꯀꯥꯟꯗ ꯑꯗꯨꯝ ꯄꯤꯔꯛꯑꯦꯕ
ꯅꯣꯏꯔꯣꯝꯗꯤ ꯌꯥꯝ ꯐꯪꯕꯩ ꯑꯣꯏꯔꯝꯅꯤ ꯍꯥ
ꯎꯝ ꯑꯩꯈꯣꯏꯗꯤ ꯈ꯭ꯔꯤꯁꯃꯥꯁꯇꯁꯨ ꯁꯦꯝꯅꯩꯌꯦ
ꯑꯣ
ꯆꯥꯛꯍꯥꯎ ꯇꯟꯒꯨꯝꯕ ꯑꯗꯨ ꯀꯩꯅꯣ ꯋꯥꯗ ꯍꯥꯟꯕꯗꯣ ꯑꯌꯥꯝꯕ ꯇꯧꯋꯦꯕ ꯈꯪꯕ꯭ꯔꯣ ꯋꯥꯗ ꯍꯥꯟꯕꯗꯣ ꯍꯥꯥ
ꯋꯥꯗ ꯍꯥꯟꯕꯗꯤ ꯈꯪꯗꯦ ꯑꯩꯗꯤ
ꯈꯪꯗꯦ ꯑꯁ ꯎꯇꯣꯡ ꯆꯥꯛ ꯍꯥꯏꯅ ꯍꯥꯏꯕ
ꯆꯥꯛ ꯆꯥꯛ ꯆꯥꯛ ꯊꯝꯅꯔꯛ ꯀꯩꯅꯣ
ꯆꯥꯛ ꯆꯦꯡ ꯍꯥꯞꯂꯒꯀꯣ ꯑꯗꯨ ꯍꯣꯏ ꯃꯩꯗ ꯂꯧꯕꯗꯨ ꯑꯗꯨ ꯋꯥꯗꯣ ꯇꯣꯡꯉꯥꯜꯂꯦꯕ
ꯑꯣ
ꯋꯥ ꯑꯁꯦꯡ ꯑꯇꯣꯞꯄ ꯑꯦ ꯑꯇꯣꯞꯄ ꯑꯃ ꯂꯩꯕ ꯀꯣ ꯑꯗꯨ ꯊꯣꯡꯕ ꯋꯥꯗꯣ ꯎꯝ
ꯊꯥꯕ ꯋꯥꯔ ꯀꯩꯅꯣ
ꯑꯊꯥꯕꯅꯦ ꯑꯗꯨ ꯑꯗꯨ ꯋꯥꯗꯣ ꯇꯣꯡꯉꯥꯜꯂꯦꯕ
ꯍꯧꯖꯤꯛ
ꯋꯥ ꯑꯇꯣꯞꯄꯒ ꯑꯩꯈꯣꯏ ꯃꯍꯧꯁꯥꯅ ꯑꯗꯨꯝ ꯇꯧꯕꯗꯣ ꯑꯗꯨꯒꯨꯝꯕ ꯅꯠꯇꯦ ꯃꯩ ꯅꯠꯇꯦꯃꯤ ꯃꯥ ꯒꯤ ꯋꯥ ꯎꯇꯣꯡ ꯆꯥꯛ ꯊꯣꯡꯅꯉꯥꯏ ꯀꯣ ꯋꯥ ꯂꯩꯌꯦꯕ ꯑꯇꯣꯞꯄ
ꯑꯗꯨꯒꯤ ꯆꯥꯛꯇꯨꯗꯣ ꯀꯩꯅꯣ ꯍꯥꯞꯅ ꯍꯥꯎꯗꯧ ꯃꯥꯜꯂꯤ ꯌꯦꯔꯨꯝ ꯍꯥꯞꯗꯤ ꯐꯥꯗꯧ ꯃꯥꯜꯂꯤꯅꯤ
ꯎꯝ ꯀꯩꯅꯣ ꯁꯪꯒꯣꯝꯒꯨꯝ ꯍꯥꯞꯂꯗꯤ ꯍꯦꯟꯅ ꯍꯥꯎꯕꯅꯦ ꯍꯣꯏ
ꯃꯅꯨꯡꯗ ꯊꯝꯖꯤꯟꯕ
ꯁꯨꯛꯆꯥ ꯆꯥꯗꯔ꯭ꯤ
ꯆꯥꯗ꯭ꯔꯤ ꯍꯣꯏ ꯈꯣꯢꯗꯤ
ꯑꯣ ꯑꯩꯈꯣꯏꯗꯗꯤ ꯈ꯭ꯔꯤꯁꯃꯥꯁ ꯃꯇꯝꯗꯗꯤꯀꯣ ꯑꯗꯨꯝ ꯀꯩꯅꯣ ꯐꯪꯉꯤꯕ ꯑꯃꯔꯣꯝ ꯆꯠꯂꯁꯨ ꯑꯗꯨꯝ ꯄꯤꯕ
ꯈꯣꯏꯔꯣꯝꯗꯤ ꯑꯗꯨꯨꯝꯕ ꯆꯥꯒꯟꯗꯕꯅꯤꯅ ꯈꯪꯗꯕꯀꯣ
ꯎꯝ ꯍꯣꯏ ꯋꯥ ꯑꯗꯨꯒꯨꯝ ꯋꯥ ꯂꯩꯗ꯭ꯔꯗꯤ ꯊꯣꯡꯕ ꯌꯥꯗꯦꯕ ꯑꯇꯣꯞꯄ ꯀꯃꯟ ꯋꯥꯒꯨꯝ ꯅꯠꯇꯦꯕ ꯃꯥꯏ ꯃꯁꯥꯒꯤ ꯑꯃ ꯂꯩꯌꯦꯕꯀꯣ ꯑꯗꯨ ꯆꯦꯡꯒꯤ
ꯑꯣꯏꯔꯝꯅꯤ ꯍꯣꯏ ꯎꯝ
ꯆꯥꯅꯤꯡꯗ꯭ꯔꯣ ꯑꯩ ꯄꯥꯔꯁꯦꯜ ꯊꯥꯔꯛꯒꯦ ꯆꯥꯅꯤꯡꯗ꯭ꯔꯣ
ꯆꯥꯕ ꯌꯥꯏꯅꯦ
ꯍꯧꯖꯤꯛꯄꯨꯗꯤ ꯃꯇꯝ ꯃꯇꯝꯕꯨ ꯅꯠꯇꯔꯦ ꯃꯇꯝ ꯅꯥꯏꯌꯦꯕ ꯃꯥꯏ ꯊꯣꯡꯕꯩ ꯃꯇꯝꯗ
ꯃ
ꯋꯥꯂꯤꯗꯗꯤ ꯌꯥꯗꯦꯕ ꯑꯗꯨ ꯋꯥꯗꯣ
ꯀꯟꯕ ꯀꯟꯕ ꯃꯇꯝ ꯂꯧꯕꯀꯣ ꯋꯥꯗꯣ
ꯎꯝ ꯋꯥ ꯑꯗꯨ ꯌꯥꯟꯕꯒꯤ ꯋꯥ ꯃꯇꯝ ꯂꯩꯌꯦꯕ
ꯍꯧꯖꯤꯛꯇꯗꯤ ꯍꯧꯖꯤꯛꯇꯛꯤ ꯅꯥꯎꯔꯝꯈꯤꯅꯤ
ꯎꯝ
ꯃꯇꯝ ꯌꯧꯕ ꯗꯔꯀꯥꯟꯗ ꯑꯗꯨꯝ ꯈꯪꯉ ꯑꯗꯨꯗꯤ
ꯎꯝ
ꯎꯝ
ꯏꯁ ꯅꯪꯗꯤ ꯆꯥꯗꯕꯩ ꯆꯥꯗꯕꯝ ꯌꯥꯝꯒꯅꯤ ꯑꯩꯈꯣꯏ ꯍꯧꯖꯤꯛ ꯆꯤꯡꯗ ꯀꯣꯝ ꯃꯅꯥ ꯑꯃ ꯂꯩꯌꯦꯕ
ꯑꯩ ꯄꯀꯣ
ꯆꯦꯡꯒ ꯆꯦꯡ ꯁꯨꯔꯒ ꯉꯥꯟꯕ ꯏꯁꯇꯤꯝ ꯇꯧꯕ ꯑꯗꯨ ꯁꯨ ꯃꯇꯝ ꯂꯩꯈ꯭ꯔꯦꯕ ꯑꯩꯈꯣꯏ ꯍꯧꯖꯤꯛ
ꯎꯝ
ꯅꯣꯏ ꯔꯣꯝꯗ ꯂꯩꯕ꯭ꯔꯥ ꯂꯩꯇꯕ꯭ꯔꯥ ꯈꯪꯗꯦ
ꯃꯁꯛ ꯎꯔꯗꯤ ꯈꯪꯉꯅꯤ ꯂꯩꯕ ꯂꯩꯇꯕ꯭ꯔꯥ ꯍꯥꯏꯗꯣ
ꯑꯣ ꯍꯧꯖꯤꯛ ꯃꯇꯝ ꯑꯣꯏꯔꯦꯔꯦꯕ
ꯎꯝ
ꯆꯤꯡꯗ ꯆꯤꯡ ꯆꯤꯡ ꯑꯣꯏꯔꯁꯨ ꯑꯁꯣꯝꯒꯤ ꯑꯩꯈꯣꯏ ꯥ ꯔꯣꯝꯗꯒꯤ ꯆꯤꯡꯒꯤ ꯂꯝꯒꯤ ꯑꯣꯏꯕ ꯑꯁꯣꯝꯗꯗꯤ ꯂꯩꯇꯦ ꯑꯗꯨꯗ ꯑꯁꯤ ꯑꯩꯈꯣꯏ ꯍꯧꯖꯤꯛ ꯍꯧꯖꯤꯛ ꯂꯩꯐꯝꯗꯣ
ꯎꯝ
ꯑꯗꯨꯗꯗꯤ ꯂꯩ ꯑꯁꯤꯗꯗꯤ ꯂꯩꯇꯦꯕ
ꯑꯗꯨꯗ ꯑꯗꯨꯗ ꯀꯩꯅꯣ ꯂꯩꯔꯝꯅꯤ ꯑꯇꯣꯞꯄꯗꯀꯣ
ꯎꯝ ꯃꯥꯏ ꯑꯩꯈꯣꯏꯂꯣꯝ ꯑꯥ ꯑꯩꯈꯣꯏ ꯂꯣꯝꯗꯒꯤ ꯑꯣꯏꯕ ꯆꯤꯡꯒꯤ ꯌꯨꯝꯗꯒꯤ ꯑꯣꯏꯕ ꯑꯁꯣꯝꯗ ꯇꯝꯒꯤ ꯅꯠꯇꯕ
ꯐꯔꯥꯎ ꯍꯥꯏ ꯂꯩꯗꯤ
ꯊꯔꯛꯄꯅꯦ ꯅꯍꯥꯟ ꯃꯄꯨꯝ ꯑꯁꯤꯗꯁꯨ ꯌꯣꯜꯂꯦꯗ ꯕꯖꯥꯔꯗꯁꯨ
ꯎꯝ
ꯃꯄꯨꯝ ꯑꯍꯨꯝꯗ ꯌꯥꯡꯈꯩ ꯇꯧꯕ ꯑꯗꯨꯝ ꯆꯞ ꯆꯥꯔꯦ ꯐꯖꯅ ꯆꯥꯕ ꯌꯥꯔꯦ ꯑꯗꯨꯗꯤ ꯃꯄꯨꯡ ꯑꯍꯨꯝꯗꯤ
ꯑ ꯎꯝ
ꯃꯄꯨ ꯑꯍꯨꯝ ꯌꯥꯝꯃꯤꯕ
ꯑ ꯈꯨꯔꯣꯝꯗꯤꯦ ꯑꯗꯨꯝ ꯃꯄꯥꯛ ꯇꯧꯔꯁꯨꯅ ꯑꯝꯐꯥꯎꯁꯨ ꯈꯪꯗꯦ ꯍꯥꯏꯗꯤ
ꯍꯣꯏ ꯅꯔꯣꯝꯗꯗꯤ ꯌꯣꯟꯕ ꯎꯗꯦꯗ ꯑꯁꯤ ꯑꯁꯤ ꯑꯩꯒꯤ ꯂꯩꯐꯝꯗ ꯉꯛꯇꯅꯤ
ꯎꯝ ꯃꯐꯝ ꯃꯐꯝꯒꯤ ꯇꯣꯉꯥꯟꯕꯥꯟꯕꯅꯤꯅꯀꯣ
ꯎꯝ
ꯗꯨꯒꯤꯅꯦ
ꯍꯧꯖꯤꯛ ꯋꯥꯔꯦ ꯑꯃ ꯀꯟꯅ ꯆꯔꯤꯁꯤꯗꯤ ꯃꯅꯥ ꯈꯪꯗ꯭ꯔꯣ ꯎꯝ ꯎꯝ ꯀꯤꯠꯅꯤ ꯄꯥꯝꯕꯤꯗꯣ
ꯍꯣꯏ ꯑꯗꯨ ꯕꯤꯗꯤꯌꯣꯗꯣ ꯎꯕꯦ ꯍꯣꯏ
ꯑꯗꯨꯁꯨ ꯑꯁꯣꯝꯗꯒꯤ ꯑꯩꯈꯣꯏꯔꯣꯝꯗꯒꯤꯅꯤ
ꯃꯤꯑꯣ ꯑꯣꯗꯤ ꯃꯤ ꯑꯃ
ꯎꯝ
ꯎꯦ
ꯑꯗꯨ ꯀꯤꯅꯤ ꯄꯥꯝꯕꯤꯒ ꯍꯧꯖꯤꯛ ꯑꯩꯅ ꯍꯥꯏꯔꯤꯕ ꯄꯥꯝꯕꯤꯒ ꯆꯞ ꯃꯥꯟꯅꯅ ꯊꯣꯛꯄ
ꯎꯝ ꯎꯝ
ꯆꯥꯕ ꯌꯦꯡꯈ꯭ꯔꯕ꯭ꯔꯣ ꯃꯣꯔꯣꯛ ꯑꯦ ꯑꯂꯨꯒ ꯃꯦꯠꯄ ꯍꯥꯎꯕꯅꯦ
ꯑꯣ
ꯑꯜꯂꯨ ꯎꯝ ꯃꯥꯒꯤ ꯃꯅꯥꯗꯣ ꯈꯔ ꯐ꯭ꯔꯦꯁ ꯑꯣꯏꯕ ꯈꯔ ꯅꯥꯎꯕ ꯈꯣꯏꯗꯣ
ꯎꯝ
ꯑꯗꯨꯈꯣꯏ ꯑꯂꯨꯒ ꯃꯦꯠ ꯇꯧꯕ